ꯇꯔꯦ ꯎ ꯈꯪꯗꯦ ꯅꯪ ꯉꯥꯡꯕ ꯇꯥꯒꯗꯅꯦꯅꯤ
ꯑꯣ ꯀꯩꯗꯧꯕꯩꯅꯣ ꯏꯔꯁ ꯨꯝꯕ ꯀꯩꯀꯥ ꯊꯤꯟꯕ꯭ꯔ
ꯇꯃꯤ ꯂꯩ
ꯑꯣ ꯅ ꯈꯤꯇꯪ ꯅꯨꯡꯉꯥꯏꯇꯕ ꯃꯥꯜꯂꯤꯦꯀꯣ ꯎꯝ
ꯑꯗꯨꯗꯤ ꯑꯗꯨꯗꯤ ꯅꯣꯔꯃꯦꯜ ꯁ꯭ꯀꯨꯜ ꯑꯇꯣꯞꯄ ꯁ꯭ꯀꯨꯜꯁꯤꯡꯁꯤꯒ ꯑꯗꯨꯝ ꯃꯥꯟꯅꯗ꯭ꯔꯦꯀꯣ ꯈꯔ
ꯑ ꯌꯥꯝ ꯃꯥꯟꯅꯗꯦ ꯌꯥꯝ ꯃꯥꯟꯅꯗꯦ ꯑꯗꯨꯒ ꯉꯁꯥꯏꯒꯤ ꯀ꯭ꯂꯥꯁ ꯁꯚꯦꯟꯗꯣ ꯆꯪꯂꯨꯔꯒ ꯑꯩꯅ ꯑꯩꯗꯣ ꯄꯦꯔꯦꯠꯇꯣ ꯑ ꯁ ꯏꯗ ꯋꯥ ꯆꯪꯕ ꯂꯣꯏꯔꯒ ꯑꯩꯅ ꯁꯚꯦꯟ ꯄꯤꯗꯨꯛꯪꯉꯦꯕ ꯍꯦꯛ ꯊꯪꯅꯅ ꯑꯗꯨꯝꯀꯣ
ꯎꯝ
ꯑꯗꯨꯗꯣ ꯑꯃꯨꯛ ꯑꯗꯨꯗꯁꯨ ꯆꯪꯉꯦ ꯏꯟꯇ꯭ꯔꯗꯛꯁꯟ ꯇꯧꯍꯟꯗꯅ ꯈꯣꯠꯇꯅ ꯇꯧꯔꯦ ꯑꯗꯨꯒ ꯂꯣꯏꯔꯛꯄꯗꯨꯗ ꯃꯣꯏꯅ ꯣꯏꯁꯦ ꯀꯩꯅꯣ ꯇꯧꯗꯧꯅꯦ ꯍꯥꯏꯌꯦ ꯍꯦꯛ ꯂꯣꯏꯕꯗꯨꯗ ꯕ꯭ꯔꯦꯛ ꯊꯥꯏꯑꯕ ꯂꯟꯁ ꯅꯣ ꯂꯟꯁ ꯎꯝ ꯁ꯭ꯅꯦꯛ ꯕ꯭ꯔꯦꯛ ꯍꯥꯏꯕ ꯃꯥꯜꯂꯦꯀꯣ ꯃꯣꯏꯁꯦ ꯀꯩꯅꯣꯝꯃ ꯆꯥꯅꯕꯒꯤ ꯁ꯭ꯅꯦꯛ ꯈꯔ ꯆꯥꯅꯕꯗꯧꯕꯅꯦꯕ ꯑꯗꯨꯗ ꯑꯉꯥꯡꯁꯤꯡꯗꯣ ꯆꯥꯅꯕ ꯀꯔꯤ ꯀꯔꯥ ꯂꯣꯏꯅ ꯄꯣꯔꯛꯑꯦ ꯄꯣꯔꯛꯑꯒ ꯃꯣꯏꯁꯤꯡꯗꯣ ꯆꯥꯏꯌꯦ ꯆꯥꯔꯤꯉꯩꯒꯤ ꯆꯥꯔꯤꯉꯩꯒꯤ ꯃꯔꯛꯇꯣ ꯃꯤꯅꯠ ꯇꯔꯥꯃꯉꯥꯅꯦꯕ ꯕ꯭ꯔꯦꯛꯁꯦ ꯍꯥꯏ ꯇꯔ ꯇ ꯀ ꯅꯤꯣ ꯑꯩꯅꯔ ꯐ ꯇꯃꯤꯅ ꯇꯔꯥꯉꯥ ꯇꯔꯥꯃꯉꯥꯁꯦ ꯑꯩꯅ ꯀꯩꯅꯣ ꯇꯧꯒꯗꯕ ꯑꯩꯅ ꯑꯗꯨꯝ ꯁꯦꯟꯅꯔꯒ ꯂꯩꯇꯣꯏꯕ ꯑꯩꯁꯦ ꯊꯣꯛꯑꯏꯦꯕ ꯕ꯭ꯔꯦꯛꯁꯦ ꯑꯩ ꯊꯣꯛꯑꯏꯦꯕ ꯑꯩꯁꯦ ꯀ꯭ꯂꯥꯁ ꯔꯨꯝ ꯑꯗꯨꯝ ꯂꯩꯗꯣꯏꯅꯦ ꯃꯣꯏꯅ ꯆꯥꯕꯁꯤ ꯑꯩꯅ ꯁꯦꯟꯅꯗꯣꯏꯅꯦꯕ ꯑꯗꯨꯅ ꯃꯣꯏꯅ ꯆꯥꯕꯁꯦ ꯑꯩꯅ ꯁꯦꯟꯅꯔꯒ ꯑꯗꯨꯝ ꯂꯩꯔꯦ ꯁꯤꯠꯇꯀꯣ ꯃꯣꯏꯒꯤ ꯆꯥꯕ ꯃꯇꯝꯗꯣ ꯂꯣꯏꯕꯗꯨꯗ ꯑꯩꯁꯦ ꯊꯣꯛꯂꯛꯑꯦ ꯃꯣꯏꯅ ꯆꯥꯕꯗ ꯂꯣꯏꯕꯗꯀꯣ ꯑꯗꯨꯃꯥꯏꯅ ꯇꯧꯔꯒ ꯊꯣꯛꯂꯛꯑꯀꯥꯟꯗ ꯑꯩꯁꯦ ꯃꯊꯪ ꯄꯦꯔꯠꯇ ꯑꯣꯐ ꯂꯩꯌꯦ ꯑꯗꯨꯃꯥꯏꯅ ꯇꯧꯔꯒ ꯄꯦꯔꯠꯇ ꯑꯣꯐ ꯑꯩꯗꯨꯗ ꯉꯩꯍꯥꯛꯇ ꯄꯣꯊꯥꯌ‌ꯦ ꯑꯩꯁ‌ꯦ ꯉꯥꯏꯍꯥꯛꯇ ꯄꯣꯊꯥꯕꯗꯨꯗ ꯉꯁꯥꯏꯒꯤ ꯑꯉꯥꯡꯁꯤꯡꯒꯤ ꯀꯩꯅꯣꯁꯦ ꯃꯣꯏꯒꯤ ꯚꯦꯀꯦꯁꯟ ꯃꯅꯨꯡꯗꯨꯗ ꯄꯤꯈꯤꯕ ꯑꯦꯁꯥꯏꯟꯃꯦꯟ ꯃꯌꯥꯝꯁꯦ ꯂꯣꯏ ꯈꯣꯝꯒꯠꯂꯦ ꯑꯗꯨꯒ ꯃꯣꯏꯒꯤ ꯇꯦꯛ ꯅꯣꯠꯕꯨꯛꯁꯤꯡꯁꯤꯁꯨ ꯑꯩꯅ ꯈꯣꯝꯒꯠꯀꯅꯤꯀꯣꯅ ꯍꯥꯏꯔꯝꯃꯦ ꯑꯗꯣ ꯑꯩꯁꯦ ꯀꯥꯎꯕ ꯀꯥꯎꯔꯦꯅ ꯍꯦꯛ ꯀꯔꯝ ꯀꯔꯝ ꯀ꯭ꯂꯥꯁꯇ ꯀꯔꯝ ꯀꯔꯝꯕꯅꯣ ꯑꯗꯣ ꯑꯩꯅ ꯇꯦꯁ ꯇꯧꯅꯤꯡꯁꯨ ꯂ‌ꯣꯏ ꯍꯥꯏꯔꯝꯃꯤ ꯑꯉꯥꯡꯁꯤꯡꯗꯣ ꯇꯦꯁ ꯇꯧꯁꯤ ꯁꯇꯔꯇꯤ ꯑꯗꯨꯅ ꯀ꯭ꯂꯥꯁ ꯇꯦꯟ ꯇ ꯑꯗꯨꯒ ꯃꯟꯗ‌ꯦꯗꯅ ꯀ꯭ꯂꯥꯁ ꯇꯨꯗ ꯇꯨꯁꯗꯦꯗꯨꯅ ꯑꯗꯨꯗꯅ ꯍꯥꯏꯔꯝꯕꯅꯦ ꯑꯗ‌ꯣ ꯑꯩꯁꯦ ꯀꯔ ꯀꯔꯝ ꯀꯔꯝꯕꯅꯣ ꯐꯥꯎꯏ ꯑꯗꯨꯃꯥꯏꯅ ꯑꯝꯇꯪ ꯂꯣꯏ ꯍꯥꯏꯗꯤ ꯍꯥꯏꯔꯝꯃꯦ ꯃꯣꯏ ꯇꯦꯁ ꯇꯧꯕꯅ ꯐꯩꯅꯤꯅ ꯍꯥꯟꯅ ꯇꯥꯛꯈꯕꯁꯤꯡꯗꯨ ꯔꯤꯚꯤꯖꯟ ꯑꯣꯏꯅ ꯑꯗꯣ ꯑꯗꯨꯁꯤꯡꯗꯣ ꯇꯧꯅꯤꯅ ꯍꯥꯏꯔꯝꯃꯒ ꯊꯣꯛꯑꯦ ꯀ꯭ꯂꯥꯁ ꯇꯦꯟ ꯁꯚꯦꯟꯗꯨ ꯂꯣꯏꯔꯦ ꯑꯗꯨꯃꯥꯏꯅ ꯄꯣꯊꯥꯔꯒ ꯃꯊꯪꯒꯤꯗꯨꯅ ꯑꯃꯨꯛ ꯀꯃꯥꯏꯅ ꯇꯧꯒꯦꯗ ꯃꯣꯏꯁꯦ ꯕ꯭ꯂꯣꯛ ꯄꯦꯔꯗ ꯍꯥꯏꯅ ꯁꯨꯃꯥꯏꯅ ꯇꯧꯋꯦꯕ ꯃꯣꯏꯁꯦ ꯁ‌ꯦ ꯀ꯭ꯂꯥꯁ ꯅꯥꯏꯟ ꯁ‌ꯦꯛ ꯁꯤ ꯁꯤꯗꯅ‌ꯦ ꯑꯩꯁꯦ ꯄꯦꯔꯦꯠ ꯑꯅꯤꯁꯦ ꯊꯪꯅ ꯊꯪꯅꯅ ꯑꯗꯨꯝ ꯂꯧꯒꯗꯣꯏꯕ ꯑꯥ ꯀꯦꯞ ꯂꯩꯇꯕꯤꯗ ꯑꯗꯨꯗꯨꯅ ꯑꯗꯨ ꯀ꯭ꯂꯥꯁꯇꯨꯃ ꯈꯔ ꯋꯥꯏꯑꯦ ꯊꯪꯅ ꯊꯪꯅꯗꯅ ꯀ꯭ꯂꯥꯁ ꯑꯃꯗ ꯑꯗꯨꯝ ꯀ꯭ꯂꯥꯁ ꯄꯨꯊꯣꯛꯉꯁꯨ ꯂꯒ ꯑꯗꯨꯝ ꯍꯥꯏ ꯂꯩꯔꯦ ꯑꯗ ꯑꯩꯁꯨ ꯑꯍꯥꯟ ꯅꯤꯅ ꯃ‌ꯣꯏ ꯀ꯭ꯂꯥꯁ ꯅꯥꯏꯟꯒꯤꯁꯤꯗꯤ ꯁꯦꯂꯦꯕꯁꯁꯨ ꯑꯅꯧꯕ ꯑꯣꯏꯔꯦꯕ ꯂꯥꯏꯔꯤꯛꯁꯨ ꯗꯔ‌ꯦꯕꯀ‌ꯣ ꯑꯗꯨꯒ ꯃ‌ꯣꯏ ꯁꯀꯨꯜ ꯃ‌ꯣꯏ ꯏꯁꯀꯨꯜꯒꯤ ꯂꯥꯏꯕꯔ‌ꯦꯔꯤꯗ ꯁꯨ ꯂꯥꯏꯔꯤꯛꯁꯦ ꯃꯌꯥꯝ ꯊꯝꯃꯒ ꯂꯥꯏꯔꯤꯛꯁꯦ ꯑꯗꯨꯝ ꯑꯣꯖꯥꯁꯤꯡꯅ ꯋꯥꯏꯕ ꯏꯁꯨ ꯇꯧꯍꯂꯦꯕ ꯑꯗꯨꯁꯨ ꯂꯩꯇ꯭ꯔꯦꯕ ꯂꯥꯏꯕ꯭ꯔꯦꯔꯤꯗꯁꯨ ꯃꯣꯏꯁꯦ ꯐꯪꯗ꯭ꯔꯦꯕ ꯑꯅꯧꯕ ꯑꯣꯏꯕꯒꯤ ꯑꯗꯨꯗꯨꯅ ꯑꯉꯥꯡꯁꯤꯡꯗꯤ ꯂꯣꯏ ꯂꯩꯔꯝꯃꯦ ꯃ‌ꯦ ꯑꯗꯣ ꯑꯩꯈꯣꯏꯗꯤꯗꯤ ꯐꯪꯗ꯭ꯔꯦ ꯑꯩꯁꯨ ꯑꯅꯧꯕ ꯑꯣꯏꯕꯅꯤꯅꯀꯣ ꯍꯥꯟꯅꯁꯨ ꯇꯥꯛꯇꯦ ꯑꯣ ꯑꯣꯖꯥꯒꯤ ꯁꯦ ꯂꯥꯏꯕ꯭ꯔꯦꯔꯤꯗꯒꯤ ꯂꯧꯔꯁꯨ ꯋꯥꯔꯁꯨ ꯌꯥꯏ ꯍꯥꯏꯌꯦꯕꯀꯣ ꯑꯗꯣ ꯄꯔꯤꯕꯨꯨꯇꯤ ꯑꯗꯨꯝ ꯑꯩꯕꯨꯗꯤ ꯑꯩ ꯊꯤꯝ ꯂꯩꯖꯦ ꯍꯥꯏꯆꯔꯒꯦꯅ ꯈꯜꯂꯦ
ꯍꯣꯏ ꯌꯨꯝꯗꯁꯨ ꯑꯗꯨꯝ ꯀꯩꯅꯣ ꯄ꯭ꯔꯦꯛꯇꯤꯁ ꯇꯧꯕ ꯌꯥꯕ ꯎꯝ
ꯑꯣꯃꯤ ꯊꯝꯃꯒ ꯑꯗꯒꯤ ꯑꯗꯨꯝ ꯇꯧꯔꯁꯨ ꯌꯥꯏꯌꯦ ꯑꯗꯣ ꯀꯩꯅꯣꯒꯤꯗꯤ ꯑꯥꯗ ꯁ꯭ꯀꯨꯜꯗ ꯄꯨꯕꯩꯗꯤ ꯀꯩꯁꯨ ꯃꯊꯧ ꯇꯥꯗꯕ꯭ꯔꯥ ꯈꯜꯂꯤꯗ ꯁ꯭ꯀꯨꯜꯗ ꯄꯨ ꯑꯉꯥꯡ ꯑꯃꯗꯒꯤꯁꯨ ꯑꯗꯨꯝ ꯉꯥꯏꯍꯥꯛꯇꯪ ꯋꯥꯏꯔꯒ ꯑꯗꯨꯃꯥꯏꯅ ꯇꯧꯔꯁꯨ ꯀꯥꯏꯅ ꯑꯗꯨꯃꯥꯏꯅ ꯇꯧꯔꯦ ꯑꯗꯣ ꯂꯥꯏꯔꯤꯛꯇꯣ ꯐꯪꯗ꯭ꯔꯦ ꯐꯪꯗ꯭ꯔꯅꯤꯅ ꯑꯩꯁꯨ ꯃꯣꯏꯒꯤꯁꯦ ꯑꯅꯧꯕ ꯆꯦꯞꯇꯔꯁꯦ ꯀꯔꯝ ꯀꯔꯝꯕꯅ ꯌꯥꯎꯔꯤꯕꯅꯣ ꯈꯣꯠꯄꯅꯣꯁꯦ ꯀ꯭ꯂꯥꯁ ꯅꯥꯏꯟꯒꯤꯁꯦ ꯑꯦꯋꯦꯔ ꯑꯣꯏꯗ꯭ꯔꯦ ꯃꯔꯝꯗꯤ ꯃꯣꯏꯅ ꯈꯤꯇꯪ ꯅꯧ ꯉꯟꯅ ꯑꯩ ꯍꯦꯛꯇꯪ ꯀ꯭ꯂꯥꯁ ꯅ ꯆꯪꯒꯅꯤ ꯑꯗꯨ ꯇꯧꯕꯅꯤꯅ ꯑꯩꯉꯣꯟꯗ ꯍꯥꯏꯕꯤꯔꯛꯄ ꯑꯣꯏꯗꯤ ꯐꯕ ꯑꯗꯨꯗ ꯑꯝꯇ ꯍꯥꯏꯔꯛꯇꯕꯤꯗ ꯉꯔꯥꯡ ꯈ ꯈꯛꯇꯅꯦꯕ ꯉꯔꯥꯡ ꯈꯛꯇꯪꯈꯣꯏꯅ ꯀ꯭ꯂꯥꯁ ꯑꯗꯨꯗꯨ ꯆꯪꯒꯅꯤꯅ ꯍꯥꯏꯔꯒ ꯉꯁꯤꯗꯒꯤꯩ ꯍꯧꯕꯅꯤꯅ ꯑꯩꯩꯁꯨ ꯅꯪꯗ꯭ꯔꯦꯕ ꯄ꯭ꯔꯤꯄꯦꯔꯦꯁꯟꯁꯦ ꯑꯗꯨꯅ ꯅꯥꯏꯟꯒꯤꯗꯨꯃ ꯑꯗꯨꯝ ꯃꯇꯝ ꯂꯧꯕ ꯑꯣꯏꯅ ꯉꯥꯏꯍꯥꯛꯇ ꯏꯟꯇ꯭ꯔꯗꯛꯁꯟ ꯇꯧꯍꯜꯂꯒ ꯄꯦꯔꯦꯠ ꯑꯅꯤ ꯑꯣꯏꯕꯅꯤꯅ ꯑꯃꯨꯛ ꯑꯩꯁꯦ ꯑꯃꯨꯛ ꯃꯇꯝꯁꯦ ꯌꯥꯝ ꯂꯧꯗꯕ ꯌꯥꯗ꯭ꯔꯕꯅꯤꯅ ꯑꯩꯁꯦ ꯃꯣꯏꯒꯤ ꯂꯥꯏꯔꯤꯛꯇꯣ ꯍꯥꯏꯐꯦꯠ ꯍꯥꯡꯇꯣꯛꯑꯒ ꯆꯦꯞꯇꯔ ꯅꯝꯕꯔ ꯋꯥꯟꯁꯦ ꯀꯩ ꯀꯩꯅꯣ ꯃꯣꯏ ꯇꯥꯛꯄ ꯂꯣꯏꯈ꯭ꯔꯦ ꯍꯥꯏꯕꯅꯤꯅꯅ ꯌꯦꯡꯉꯀꯥꯟꯗ ꯑꯩꯁꯦ ꯑꯗꯨꯗꯨꯒꯤ ꯀꯣꯏꯁꯟ ꯃꯌꯥꯝ ꯑꯃ ꯇꯧꯔꯒ ꯑꯩꯁꯦ ꯀꯣꯏꯁꯟꯁꯤꯐꯥꯎ ꯃꯣꯏꯗ ꯍꯪꯉꯦ ꯀꯣꯏꯁꯟ ꯍꯪꯕꯩ ꯑꯣꯏꯅ ꯀꯣꯏꯁꯟ ꯁꯦꯁꯟ ꯑꯣꯏꯅ ꯇꯧꯔꯦ ꯗꯤꯁꯀꯁꯟ ꯑꯣꯏꯅꯀꯣ
ꯎꯝ
ꯑꯗꯨꯃꯥꯏꯅ ꯇꯧꯔꯀꯥꯟꯗ ꯀ꯭ꯂꯥꯁ ꯅꯥꯏꯟꯒꯤ ꯁꯦꯛꯁꯟ ꯑꯅꯤꯗꯨꯁꯨ ꯇꯥꯛꯊꯣꯛꯑꯦ ꯀ꯭ꯂꯥꯁ ꯑꯅꯤꯗꯣ ꯑꯗꯨꯒ ꯂꯣꯏꯔꯦ ꯂꯣꯏꯔꯒ ꯑꯗꯨꯒ ꯑꯃꯨꯛ ꯑꯩꯁꯦ ꯕ꯭ꯔꯦꯛ ꯑꯃꯨꯛ ꯂꯩꯌꯦ
ꯑꯥ
ꯄꯦꯔꯠ ꯅꯤꯄꯥꯟꯅꯦꯕ ꯄꯦꯔꯠ ꯅꯝꯕꯔ ꯁꯕꯦꯟꯁꯦ ꯕ꯭ꯔꯦꯛ ꯂꯩꯔꯦ ꯑꯗꯨꯒ ꯄꯦꯔꯠ ꯅꯝꯕꯔ ꯑꯩꯠ ꯁꯤꯗ ꯄꯦꯔꯠ ꯅꯝꯕꯔ ꯑꯩꯠꯁꯤꯅ ꯄꯨꯡ ꯑꯃ ꯃꯤꯅꯤꯠ ꯅꯤꯐꯨꯗꯒꯤꯅ ꯑꯅꯤ ꯃꯤꯅꯤꯠ ꯀꯨꯟꯅꯦꯕ ꯑꯩꯅ ꯅꯤꯐꯨ ꯅꯤꯐꯨꯅꯦꯕ ꯃꯣꯏꯁꯦꯥ ꯑꯗꯨꯗꯨꯗꯨꯅ ꯑꯃꯨꯛ ꯑꯩꯁꯦ ꯈꯩꯅ ꯑꯗꯨ ꯆꯪꯦ ꯎꯝ ꯀ꯭ꯂ ꯀ꯭ꯂꯥꯁ ꯁꯦꯡꯒꯤ ꯁꯦꯛꯁꯟ ꯁꯥ ꯃꯆꯆꯥꯦ ꯑ ꯁꯦ ꯀ꯭ꯂꯥꯁ ꯁꯦꯚꯦꯟ ꯁꯤꯛꯁ ꯁꯤꯗꯨꯅ ꯑꯔꯣꯏꯕꯗꯨꯅ ꯈꯔ ꯒ꯭ꯌꯥꯟ ꯇꯥꯏꯌꯦ ꯈꯔ ꯒ꯭ꯌꯥꯟ ꯇꯥꯏ ꯍꯥꯏꯁꯦ ꯃꯅꯤꯄꯨꯔꯤꯒꯤ ꯑꯉꯥꯡꯁꯨ ꯌꯥꯝ ꯌꯥꯎꯋꯦ ꯍꯥꯏꯗꯤ ꯃꯩꯇꯩ ꯃꯆꯥꯅ ꯑꯌꯥꯝꯕ ꯑꯣꯏꯅ ꯇꯧꯔꯦ ꯑ ꯑ ꯑꯩꯈꯣꯏꯒꯤ ꯅꯟ ꯃꯅꯤꯄꯨꯔ
ꯑꯗꯨ ꯇ꯭ꯔꯥꯏꯕꯦꯜ ꯑꯣꯏꯕ꯭ꯔꯥ ꯀꯩꯅꯣ ꯑꯣꯏꯕ꯭ꯔꯥ ꯃꯌꯥꯝꯒꯨꯝꯕ ꯑꯣꯏꯕ꯭ꯔꯥ ꯀꯃꯥꯏꯅ ꯇꯧꯒꯦ
ꯃꯌꯥꯝꯁꯨ ꯌꯥꯎꯋꯦ ꯇ꯭ꯔꯥꯏꯐꯁꯨꯎꯋ ꯗꯦꯔꯤꯗ ꯌꯥꯎꯦ ꯀꯆꯦ ꯌꯥꯎꯋ ꯑꯣꯔꯔꯤꯁꯥꯗꯤ ꯌꯥꯎꯦ ꯑꯗꯨꯃꯥꯏꯅ ꯅꯦꯄꯥꯜꯗꯩꯁꯨ ꯅꯦꯄꯥꯜꯗꯁꯨ ꯌꯥꯎꯋꯦ ꯃꯣꯏꯁꯦ ꯑꯗꯨꯃꯥꯏꯅ
ꯀꯉꯗꯣ
ꯆꯦꯛꯁꯟꯁꯦ ꯑꯍꯨꯝ ꯑꯍꯨꯝꯃꯨꯛꯀꯤ ꯆꯥꯡꯗ ꯑꯗꯒꯤ ꯇꯦꯟꯒꯤꯗꯤ ꯗꯤ ꯁꯦꯛꯁꯟ ꯗꯤꯐꯥꯎ ꯈꯥꯏꯗꯣꯛꯄꯁꯨ ꯑꯗꯨꯝ ꯌꯥꯎꯋꯦ ꯃꯗꯤ ꯁꯦꯛꯁꯟ ꯑꯃꯗ ꯑꯉꯥꯡ ꯂꯥꯛ ꯑꯉꯥꯡꯁꯦ ꯃ ꯀꯦꯄꯥꯁꯤꯇꯤꯁꯦ ꯐꯣꯔꯇꯤ ꯇꯨ ꯑꯣꯏꯕ ꯌꯥꯎꯏꯦ ꯐꯣꯔꯇꯤ ꯁꯤꯛꯁ ꯑꯣꯏꯕ ꯑꯗꯨꯃꯥꯏꯅ ꯇꯧꯋꯦ ꯑꯩꯅ ꯆꯪꯕꯁꯤꯡꯗꯨꯗꯣ ꯐꯣꯔꯇꯤ ꯇꯨ ꯑꯣꯏꯍꯧꯕ ꯌꯥꯎꯏꯤ ꯐꯣꯔꯇꯤ ꯁꯤꯛꯁ ꯑꯣꯏꯍꯧꯕ ꯌꯥꯎꯏꯤ ꯑꯗꯨꯃꯥꯏꯅ ꯇꯧꯋꯤ ꯃꯣꯏꯁꯤꯡꯁꯦ
ꯑꯣ ꯑꯗꯨꯝ ꯌꯥꯝꯃꯤ ꯄꯣꯠꯅꯤꯅꯦ ꯑꯗꯨꯗꯤꯀꯣ
ꯎꯝ ꯑꯗꯨꯝ ꯌꯥꯝꯃꯦ ꯌꯥꯝ ꯌꯥꯝ ꯌꯥꯝꯗꯦ ꯍꯥꯏꯕ ꯌꯥꯄꯗꯦ ꯑꯣ ꯃꯣꯏꯒꯤꯁꯦ ꯂꯣꯏꯔꯛꯄ ꯑꯩꯈꯣꯏꯒꯤ ꯁꯨꯇꯤ ꯊꯥꯔꯝꯗꯧꯏꯁꯦ ꯁꯇꯤ ꯊꯥꯔꯝꯗꯥꯏꯁꯤꯗꯅ ꯎ ꯀꯩꯅꯣ ꯇꯧꯋꯦ ꯑꯩꯈꯣꯏꯒꯤ ꯁꯨꯇꯤ ꯊꯥꯕꯁꯦ ꯑꯗꯨꯝ ꯑꯗꯨꯕꯨꯗꯤ ꯅꯃꯀ ꯑꯗꯨꯝ ꯃꯥꯟꯅꯔꯦ ꯑꯩꯅ ꯇꯥꯁ ꯇꯣ ꯂꯩꯔꯕꯅꯤꯅ ꯂꯥꯁꯄꯤꯔ ꯂꯩ ꯇꯛ ꯑꯣꯖꯥꯁꯤꯡꯁꯤꯅ ꯗ꯭ꯌꯨꯇꯤ ꯇꯥꯏ ꯍꯥꯏꯌꯦ
ꯎꯝ
ꯗ꯭ꯌꯨꯇꯤ ꯇꯥꯏ ꯍꯥꯏꯁꯦ ꯑꯩꯈꯣꯏꯒꯤ ꯑꯉꯥꯡꯁꯤꯡ ꯗ꯭ꯌꯨꯇꯤ ꯁꯥꯔꯛꯄꯁꯤꯡꯁꯤ ꯗ꯭ꯌꯨꯇꯤ ꯇꯥꯔꯒ ꯀꯗꯥꯏ ꯀꯗꯥꯏꯗ ꯍꯣꯔꯦꯟ ꯊꯣꯛꯂꯛꯄꯁꯤꯡꯗꯨꯗ ꯆꯠꯄ ꯑꯉꯥꯡꯁꯤꯡꯗ ꯁꯦꯟꯅꯕ ꯑꯗꯨꯒ ꯀ꯭ꯂꯥꯁ ꯄꯦꯔꯗꯠꯇ ꯂꯩꯈꯤꯕ ꯁꯥꯇ꯭ꯔ ꯑꯣꯖꯥꯁꯤꯡꯁꯤꯅ ꯑꯃꯨꯛ ꯀ꯭ꯂꯥꯁ ꯔꯨꯝ ꯆꯪꯉꯒ ꯀ꯭ꯂꯥꯁꯇꯨꯗ ꯑꯉꯥꯡ ꯊꯣꯛꯂꯛꯄꯗꯒꯤ ꯑꯍꯥꯟꯕꯒꯤ ꯍꯥꯏꯐꯣꯏ ꯀ꯭ꯌꯨꯗ ꯆꯠꯍꯟꯅꯕ ꯁꯦꯟꯅꯕꯤꯕꯗꯣ ꯑꯗꯨ ꯈꯛ ꯇꯧꯕ ꯑꯣꯏ ꯃꯥꯜꯂꯦꯀꯣ ꯃꯣꯏꯁꯦ ꯑꯗꯨꯃꯥꯏꯅ ꯑꯩꯈꯣꯏꯗꯤ ꯂꯣꯏ ꯇꯧꯔꯦ ꯑꯗꯨꯒ ꯑꯩꯅ ꯀ꯭ꯂꯥꯁ ꯇꯥꯔꯤꯉꯩꯗꯨꯗꯣ ꯖꯥ ꯃꯁꯥꯥꯟ ꯑꯇꯩ ꯃꯣꯏ ꯏꯁꯇꯥꯐ ꯀꯨꯝꯕ ꯑꯃ ꯂꯥꯛꯑꯒ ꯑꯩꯗꯣ ꯄ꯭ꯔꯤꯟꯁꯤꯄꯥꯜ ꯔꯣꯝꯗꯝꯗ ꯆꯍ꯭ꯥꯋꯏꯅ ꯍꯥꯏꯅ ꯍꯥꯏꯌꯦꯕꯀꯣ ꯑꯗꯨꯅ ꯀ꯭ꯂꯥꯁ ꯂꯣꯏꯔꯒ ꯆꯪꯔꯒꯦ ꯃꯦꯝꯅ ꯍꯥꯏꯔ ꯀꯥꯟꯗ ꯑꯩꯗꯣ ꯀ꯭ꯂꯥꯁ ꯂꯣꯏꯔꯀꯥꯟꯗ ꯆꯪꯒꯦꯅ ꯇꯧꯕꯒ ꯐꯁ ꯑꯃꯣꯏ ꯒ꯭ꯔꯨꯞꯁꯦꯖꯤꯛꯐꯥꯎ ꯌꯥꯎꯗ꯭ꯔꯤꯕ ꯃꯣꯏ ꯀꯦ ꯤ ꯄꯨꯂꯞꯀꯤ ꯑꯣꯖꯥ ꯃꯌꯥꯝꯒꯤ ꯒ꯭ꯔꯨꯞꯁꯦ ꯍꯥꯄꯛꯇ꯭ꯔꯤꯑꯕꯀꯣ ꯑꯗꯣ ꯃꯣꯏꯁꯨꯦ ꯃꯤꯇꯤꯡ ꯂꯩꯌꯦ ꯍꯥꯏꯕ ꯑꯩꯗꯤ ꯈꯪꯗꯕ ꯑꯗꯨꯗꯨꯅ ꯃꯣꯏꯅ ꯃꯤꯇꯤꯡ ꯑꯍꯨꯝ ꯃꯈꯥꯏꯗꯅꯤ ꯑꯅꯤ ꯃꯈꯥꯏꯗꯅꯤ ꯍꯥꯏꯔꯦ ꯑꯗꯣ ꯃꯤꯇꯤꯡ ꯍꯥꯟꯅ ꯆꯪꯉꯦꯕ ꯃꯔꯝꯗꯤ ꯑꯣꯖꯥ ꯄ꯭ꯔꯤꯟꯁꯤꯄꯜꯅ ꯀꯧꯕꯅꯤꯅ ꯃꯤꯇꯤꯡꯗ ꯆꯪꯉꯨꯔꯦ ꯃꯤꯇꯤꯡ ꯁꯦ ꯄꯨꯡ ꯑꯃꯃꯨꯛ ꯉꯥꯡꯉꯦꯕꯀꯣ ꯃꯤꯇꯤꯡꯁꯦ ꯑꯗꯨ ꯑꯗꯨ ꯀ ꯃꯤꯇꯤꯡꯁꯦ ꯀꯩꯅꯣ ꯇꯧꯔꯛꯄꯁꯤꯗ ꯃꯤꯇꯤꯡꯁꯦ ꯂꯣꯏꯔꯛꯑꯀꯥꯟꯗ ꯍꯧꯖꯤꯛꯀꯤ ꯄ꯭ꯔꯤꯟꯁꯤꯄꯥꯜ ꯀꯥ ꯆꯪꯉꯒ ꯄ꯭ꯔꯤꯟꯁꯤꯄꯥꯜꯁꯤꯅ ꯄ꯭ꯔꯤꯟꯁꯤꯄꯥꯜꯁꯤꯡ ꯀꯅꯥ ꯑꯣꯏꯔꯝꯒꯦ ꯀꯩꯗ ꯑꯩꯈꯣꯏ ꯆꯤꯡꯂꯦꯝꯕꯒꯤꯅꯦ ꯃꯥꯒꯤ ꯊꯥꯏꯅꯒꯤ ꯑꯣꯖꯥ ꯑꯣꯏꯖꯩꯃꯦꯕꯀꯣ
ꯎꯝ
ꯑꯗꯨꯗ ꯑꯩꯅ ꯑꯩꯈꯣꯏ ꯆꯤꯡꯅꯦꯝꯕꯣꯏꯁꯨ ꯍꯪꯉꯦ ꯑꯗꯨꯗ ꯈꯪꯉꯦ ꯈꯣꯠꯂꯦ ꯃꯥ ꯀꯃꯥꯏ ꯀꯃꯥꯏꯅ ꯇꯧꯔꯤ ꯀꯥꯏ ꯀꯥꯏ ꯂꯩ ꯈꯣꯠꯂꯤꯦ ꯀꯩ ꯀꯩ ꯍꯣꯠꯅꯔꯤꯅꯣ ꯍꯪꯉꯦ ꯑꯗꯨꯃꯥꯏꯅ ꯇꯧꯔꯒ
ꯑꯣ ꯎꯝ ꯃꯩꯇꯩꯅꯤꯅꯦ
ꯎ ꯎꯝ ꯉꯥꯁꯦ ꯃꯩꯇꯩ ꯑꯣꯏꯗꯣꯏꯕ ꯑꯣꯏꯔ ꯃꯥꯜꯂꯦ ꯃꯩꯇꯩ ꯃꯩꯇꯩꯩ ꯃ ꯊꯤ ꯃꯥꯥꯟꯗꯦ ꯃꯥꯏꯒꯤ ꯃꯅꯥꯛꯇꯣ ꯑꯩꯈꯣꯏ ꯀꯩꯅꯣ ꯑꯣꯏꯗꯦ ꯑꯩꯈꯣꯏ ꯃꯩꯇꯩꯒꯤ ꯃꯅꯥꯛ ꯑꯣꯏꯗꯦ ꯃꯗꯣ
ꯀꯩ ꯑꯣꯏꯒꯦ
ꯑꯩ ꯑꯩ ꯀꯥꯎꯔꯦ ꯃꯥꯒꯤꯁꯦ ꯦ ꯑꯗꯨꯝꯛꯇꯪ ꯌꯦꯡꯉꯛꯈꯤꯒꯦ ꯑꯗꯣ ꯑꯗꯨꯃꯥꯏꯅ ꯇꯧꯋꯦ ꯃꯩꯇꯩꯃꯛꯇꯤ ꯃꯥꯟꯗꯦ ꯑꯗꯣ ꯑꯗꯨꯗ ꯂꯣꯏꯔ ꯗꯨꯗ ꯑꯩꯒꯤ ꯐꯣꯟ ꯅꯝꯕꯔ ꯑꯗꯒꯤꯗꯤ ꯀꯔꯤ ꯀꯔꯥ ꯏꯃꯦꯜ ꯑꯗꯒꯤꯗꯤ ꯁꯨꯝ ꯑꯩꯒꯤ ꯇꯦꯜꯁꯤꯡꯗꯣ ꯃꯥꯅ ꯂꯧꯍꯧꯋꯦ ꯑꯗꯨꯒꯤ ꯃꯥꯏ ꯔꯨꯝꯗ ꯆꯪꯉꯛꯑꯣ ꯍꯥꯏꯕ ꯑꯣꯏ ꯖꯥꯅꯤ
ꯑꯣ ꯑꯣ
ꯀꯩꯅꯣꯅ ꯍꯧꯔꯛꯄꯗꯁꯨ ꯑꯦꯁꯦꯝꯕ꯭ꯂꯤ ꯉꯁꯥꯏ ꯇꯧꯔꯤꯉꯩꯗꯁꯨ ꯑꯩꯒꯤ ꯑꯙꯥꯔ ꯑꯗꯒꯤꯗꯤ ꯄꯥꯟ ꯀꯥꯔꯠ ꯑꯗꯨꯒ ꯑꯦꯀꯥꯎꯟ ꯅꯝꯕꯔꯁꯨ ꯍꯥꯏꯔꯛꯑꯣ ꯍꯥꯏꯌꯦ ꯑꯦꯀꯥꯎꯟ ꯅꯝꯕꯔꯗꯨꯗꯤ ꯑꯩꯗꯣ ꯑꯩꯗꯣ ꯑꯍꯥꯟꯕꯅꯤꯅ ꯌꯥꯝ ꯀꯤꯖꯕ ꯍꯥꯏꯒꯗ꯭ꯔꯥ ꯔꯦꯁꯄꯦꯛ ꯇꯧꯕ ꯍꯥꯏꯒꯗ꯭ꯔꯥ ꯑꯩꯗꯣ ꯐꯣꯟ ꯄꯥꯏꯕꯗꯣ ꯅꯨꯡꯉꯥꯏꯇꯦꯅ ꯐꯣꯟꯁꯦ ꯄꯥꯏꯗꯦꯕ ꯐꯣꯟꯁꯦ ꯑꯩꯒꯤ ꯕꯦꯛꯇ ꯍꯥꯞꯄꯒ ꯑꯥꯗ ꯑꯗꯨꯝ ꯑꯩꯒꯤ ꯑꯩꯒꯤ ꯔꯨꯝ ꯍꯥꯏꯇꯥꯔꯦ ꯔꯨꯝꯁꯨ ꯊꯂꯝꯃꯦꯕꯀꯣ ꯑꯡꯠꯣ ꯃꯣꯏꯗꯤ ꯑꯣꯖꯁꯤ ꯑꯇꯩꯗꯤ ꯐꯣꯟ ꯂꯣꯏ ꯄꯥꯏꯅ ꯂꯩꯔꯝꯃꯦꯕ ꯃꯔꯝꯗꯤ ꯑꯣꯖꯥ ꯑꯃꯅ ꯍꯥꯏꯔꯛꯄ ꯑ ꯑꯦꯅꯤ ꯏꯟꯐꯣꯔꯃꯦꯁꯟ ꯑꯊꯨ ꯄꯥꯎꯁꯦ ꯁꯤꯒꯤ ꯀꯩꯅꯣꯁꯤꯗ ꯐꯣꯟꯗ ꯂꯣꯏ ꯍꯥꯏꯔꯛꯀꯅꯤ ꯃꯣꯏ ꯑꯗꯨꯗꯨꯅ ꯐꯣꯟꯗ ꯑꯗꯨꯝ ꯄꯥꯏꯔꯒ ꯑꯗꯨꯝ ꯂꯩꯕꯤꯌꯣꯅ ꯍꯥꯏꯌꯦꯕꯀꯣ ꯑꯗꯣ ꯑꯩꯗꯤ ꯈꯪꯗꯕꯅꯤꯅ ꯐꯣꯜꯗꯣ ꯄꯥꯏ ꯑꯗꯨꯝ ꯀ꯭ꯂꯥꯁ ꯆꯪꯉꯤꯅꯦ ꯈꯣꯠꯂꯤꯅꯦꯅ ꯇꯧꯕꯗꯣ ꯀꯥꯟꯅꯔꯝꯗ꯭ꯔꯦ ꯑꯗꯨꯃꯥꯏꯅ ꯐꯣꯟ ꯄꯥꯏꯔꯒ ꯇꯧꯗꯧꯕ ꯑꯣꯏ ꯂꯩꯔꯝꯃꯦ ꯑꯗꯣ ꯐꯣꯟꯗꯣ ꯌꯥꯎꯗ꯭ꯔꯕꯅꯤꯅ ꯑꯩꯁꯨ ꯑꯦꯀꯥꯎꯟ ꯅꯝꯕꯔꯗꯣ ꯄꯤꯔꯝꯗ꯭ꯔꯦ ꯀꯣꯟꯅ ꯄꯤꯔꯒꯦꯅ ꯀꯣꯟꯅ ꯂꯧꯅꯔꯁꯦ ꯍꯥꯏꯔꯒ ꯑꯗꯨꯃꯥꯏꯅ ꯇꯧꯋꯦ ꯑꯗꯨꯅꯦ ꯑꯍꯥꯟꯕ ꯑꯣꯏꯕꯒꯤ ꯃꯤꯗꯣ ꯑꯣꯖꯥꯁꯤꯡꯗꯨꯁꯨ ꯁꯠ ꯁꯠ ꯁꯠ ꯅꯞꯁꯤꯟꯕ ꯋꯥꯔꯤ ꯁꯥꯖꯟꯕꯗꯨꯁꯨ ꯈꯤꯇꯪ ꯉꯝꯗ꯭ꯔꯤꯌꯦ ꯅꯟ ꯃꯅꯤꯄꯨꯔꯤ ꯑꯣꯖꯥ ꯈꯔ ꯌꯥꯎꯕꯗꯨꯁꯨ ꯍꯥꯏꯐꯦꯠ ꯁꯠ ꯈꯪꯆꯤꯜꯂꯒ ꯑꯩꯅ ꯑꯦ ꯑꯣꯖꯥ ꯀꯩ ꯁꯕꯖꯦꯛ ꯇꯥꯛꯏꯅꯣ ꯑꯗꯨꯒ ꯀꯔꯝꯕ ꯀ꯭ꯂꯥꯁ ꯀ꯭ꯂꯥꯁ ꯇꯥꯛꯏꯅꯣ ꯈꯣꯠꯂꯤꯅꯣ ꯀꯥꯏꯅ ꯍꯥꯏꯐꯦꯠ ꯁꯥꯔꯒ ꯃꯣꯏꯁꯨ ꯋꯥꯔꯤꯗꯣ ꯀꯟꯇꯤꯅ꯭ꯌꯨ ꯇꯧ ꯉꯝꯗꯕꯤꯗ ꯑꯗꯨꯃꯥꯏꯅ ꯃꯤꯡ ꯍꯪꯅꯔꯒ ꯍꯦꯟ ꯆꯦꯛ ꯇꯧꯅꯔꯒ ꯑꯗꯨꯝ ꯑꯗꯨꯃꯥꯏꯅ ꯍꯦꯛ ꯂꯣꯏꯁꯜꯂꯦ ꯋꯥꯔꯤꯗꯣ
ꯑ
ꯑꯗꯨꯅꯤ ꯗꯨꯅꯦ ꯍꯥꯟꯕꯅꯤꯅ ꯈꯤꯇꯪꯗꯤ ꯈꯤꯇꯪꯗꯤ ꯋꯥꯏ
ꯇꯞ ꯇꯞꯅꯕꯨꯗꯤ ꯍꯩꯅꯔꯛꯀꯅꯤ ꯑꯗꯨꯕꯨꯗꯤ
ꯎꯝ ꯎꯝ
ꯑꯍꯥꯥꯟꯕ ꯑꯣꯏꯇꯣꯏꯅꯦꯕ
ꯍꯣꯏ ꯑꯗꯣ ꯐꯔꯦꯁꯦ ꯑꯩꯅ ꯊꯕꯛ ꯑꯝꯇ ꯇꯧꯔꯨꯒꯤꯒꯦ ꯉꯥꯢꯈꯥꯛ ꯂꯩꯔ ꯑꯃꯨꯛ ꯇꯧꯔꯛꯀꯦ
ꯍꯩ ꯅꯣꯑꯣꯟꯕꯤ